ꯇꯥꯔꯕꯣ
ꯇꯥꯈ꯭ꯔꯦ ꯇꯥꯈ꯭ꯔꯦ
ꯎꯝ ꯑꯩꯗꯤ ꯅꯦꯠꯋꯥꯛꯁꯦ ꯈꯔ ꯅꯨꯡꯉꯥꯏꯇꯕꯁꯤꯗ
ꯑꯩ ꯍꯧꯖꯤꯛ ꯑꯅꯤꯔꯛ ꯇꯧꯔ ꯑꯅꯤꯔꯛ ꯇꯠꯂꯤꯃꯤꯅꯦ ꯅꯪꯒꯤ ꯐꯣꯟꯗꯣ ꯍꯥꯏꯗꯤ ꯀꯩꯅꯣ ꯇꯧꯈ꯭ꯔꯦꯕ ꯑꯅꯤꯔꯛ ꯑꯗꯨꯝ ꯌꯥꯈꯤꯗ꯭ꯔꯦꯕ
ꯎꯝ ꯑꯩꯅ ꯄꯥꯏꯈꯠꯄꯒ ꯑꯗꯨꯝ ꯇꯠꯈ꯭ꯔꯦꯕ ꯑꯗ ꯀꯃꯥꯏꯅ ꯇꯧꯔꯤꯅꯣ ꯈꯪꯗ꯭ꯔꯕ ꯑꯩꯗꯣ ꯅꯦꯠ ꯅꯨꯡꯉꯥꯏꯇꯕꯩ ꯑꯣꯏꯖꯥꯠꯂꯥ ꯈꯪꯗꯦ
ꯑꯗꯨꯒꯤ ꯑꯣꯏꯔꯝꯃꯣꯢ ꯑꯣ ꯁꯤꯗ ꯑꯩꯈꯣꯏꯅ ꯑꯩ ꯉꯁꯥꯏ ꯗꯤꯄꯥꯔꯠꯃꯦꯟ ꯆꯠꯂꯤꯗꯅ
ꯎꯝ
ꯑꯗꯨꯒꯤꯗ ꯏꯃꯥꯟꯅꯕꯤ ꯑꯃꯒ ꯍꯩꯅꯧ ꯑꯩ ꯉꯁꯥꯢ ꯍꯩꯅꯧ ꯍꯦꯛ ꯍꯥꯏꯔꯛꯏꯗꯅ ꯑꯗꯨꯕꯧꯇꯤ ꯢꯕꯥꯅꯤ ꯋꯥꯔꯤ ꯁꯥꯟꯅꯔꯝꯗꯥꯢ
ꯎꯝ
ꯑꯗꯨꯒꯤꯗꯨꯗ ꯅꯦꯃꯦ ꯍꯥꯏꯗꯤ ꯑꯩꯈꯣꯏꯅ ꯍꯩ ꯍꯦꯛꯉꯩꯗꯨꯗ ꯅꯨꯨꯄꯥ ꯑꯅꯤ ꯑꯝꯁꯨ ꯂꯥꯛꯑꯒ ꯍꯦꯞꯄꯤꯇꯦꯜ ꯍꯥꯏꯄ ꯑꯩꯗꯤ ꯁꯤ ꯑꯦꯝ ꯌꯨ ꯀꯩꯅꯣ ꯃꯅꯨꯡꯗ ꯂꯩꯕꯣꯏ ꯁꯥꯇ꯭ꯔ ꯑꯣꯏꯕꯣꯏ ꯅꯤꯡꯕ
ꯎꯝ
ꯑꯗꯨꯒꯤꯗꯨꯅ ꯀꯩꯅꯣ ꯇꯧꯁꯤꯜꯂꯛꯏꯅꯤꯃꯦ ꯋꯥꯔꯤꯒ ꯈꯔ ꯁꯥꯟꯅꯗꯅ ꯃꯣꯢꯒꯤ ꯑꯩꯈꯣꯏ ꯁꯤꯒꯤ ꯑꯣꯄꯣꯖꯤꯠꯇ ꯂꯩꯕ ꯍꯣꯁꯇꯦꯜ ꯑꯗꯨꯗꯒꯤꯔ ꯇꯧꯔ ꯐꯣꯟ ꯅꯝꯕꯥꯔ ꯗꯣ ꯂꯧꯍꯧꯔꯒ ꯇꯧꯁꯤꯜꯂꯛꯄꯒꯤ ꯑꯥ ꯅꯪꯉꯣꯟꯗ ꯇꯧꯔꯛꯒꯦꯗꯤ ꯁꯤꯗꯩ ꯇꯧꯔꯛꯑꯣ ꯀꯥꯟꯗ ꯍꯥꯏꯗꯤ ꯐꯠ ꯂꯥꯎꯅ ꯇꯠꯂꯤꯗꯣ ꯍꯥꯏꯗꯤ ꯃꯤꯗꯨꯅ ꯁꯨꯃꯥꯏꯅ ꯇꯧꯔꯛꯄ ꯀꯥꯟꯗ ꯇꯥꯠꯈ꯭ꯔꯦꯕ ꯇꯧꯔꯛꯄꯗꯨꯗ
ꯎꯝ ꯀꯩꯅꯣ ꯍꯧꯖꯤꯛ ꯀꯥꯡ ꯃꯇꯝ ꯃꯇꯝꯅꯤꯅ ꯀꯩꯅꯣ ꯅꯥꯁ ꯄꯥꯇꯤ ꯄꯥꯟꯕꯗꯨꯗꯤ ꯂꯣꯏꯗ꯭ꯔꯤꯕ
ꯅꯥꯁꯄꯥꯇꯤꯒꯗꯤ ꯑꯁ
ꯑꯁꯣꯝ ꯐꯤꯖꯤꯀꯦꯜ ꯏꯗꯨꯀꯦꯁꯟ ꯑꯗꯣꯝꯗ ꯍꯧꯕꯅꯦꯗꯣ ꯑꯩꯈꯣꯏꯅ ꯍꯥꯟꯅ ꯂꯩꯔꯤꯉꯩꯗꯗꯤ ꯏꯁ ꯍꯩꯖꯤꯡ ꯐꯥꯕꯒ ꯅꯪꯕꯖꯥꯠ ꯅꯠꯇꯦ
ꯍꯧꯖꯤꯛꯁꯨꯅꯦ ꯁꯨꯡꯅꯥꯥꯡ ꯅꯪꯗꯦ ꯀꯔꯥꯏꯗꯩꯅꯣ ꯍꯥꯏꯗꯤ ꯄꯥꯡ ꯍꯦꯛꯇ ꯍꯦꯛꯌꯦ ꯍꯩꯅꯧ ꯎꯝ
ꯊꯣꯛꯄ
ꯇꯥꯔꯤ ꯅꯤꯃꯦ ꯅꯨꯡꯉꯥꯏꯇꯕ ꯑꯃ ꯌꯥꯎꯋꯦ ꯍꯥꯏꯗꯣ ꯄꯥꯞꯒ ꯄꯨꯗꯧ ꯃꯥꯜꯂꯦ ꯑꯗꯣ ꯑ ꯀꯩꯅꯣ ꯅꯦꯃꯦ ꯍꯥꯏꯗꯤ ꯍꯥꯏꯗꯤ ꯍꯩꯅꯧꯁꯦ ꯑꯁꯨꯛ ꯌꯥꯝ ꯌꯥꯝꯈ꯭ꯔꯕ ꯄꯥꯝꯕꯤ ꯃꯌꯥꯝꯁꯦ ꯀꯩꯅꯣꯗꯧꯔꯤꯅꯦ ꯍꯥꯏꯕ ꯑꯩꯈꯣꯏꯅ ꯍꯦꯛꯏꯁꯦ ꯉꯁꯤꯒ ꯑꯅꯤꯔꯛ ꯈꯛꯇꯪ ꯁꯨꯕꯅꯦꯕ ꯅꯍꯥꯟ ꯅꯣꯡ ꯐꯥꯗꯣꯛ ꯇꯔꯥꯃꯨꯛ ꯀꯨꯟꯃꯨꯛ ꯍꯦꯛꯍꯧꯋꯦ ꯑꯗꯨꯒ ꯑꯆꯥꯔ ꯁꯦꯝꯕꯀꯥꯟꯗ ꯑꯩꯅ ꯑꯆꯥꯔꯗꯣ ꯁꯦꯝꯃꯦ ꯑꯗꯨꯒ ꯑꯥꯇꯥꯎꯈ꯭ꯔꯅꯦ ꯈꯣꯏꯒꯤ ꯁꯤꯁ ꯍꯦꯛ ꯑꯩꯅ ꯁꯦꯝꯕ ꯁꯣꯏꯕ ꯅꯨꯃꯤꯠꯇꯨꯕꯨꯗꯤ ꯅꯨꯡꯁꯥꯗ ꯐꯖꯟꯅ ꯁꯥꯕ ꯑꯗꯨꯒ ꯅꯣꯡꯉꯥꯜꯂꯛ ꯃꯊꯪ ꯅꯨꯃꯤꯠ ꯑꯅꯤ ꯑꯃ ꯀꯩꯅꯣ ꯇꯧꯊꯣꯛꯈ꯭ꯔꯦꯕ ꯑ ꯎꯝ ꯅꯣꯡ ꯇꯥꯁꯤꯜꯂꯒ ꯅꯨꯡꯁꯥ ꯃꯆꯦꯠ ꯑꯃꯃꯨꯛ ꯊꯣꯛꯇꯕꯤ ꯇꯧꯕꯒꯤ ꯇꯥꯔꯒ ꯁꯨꯖꯥꯛ ꯑꯃꯨꯛ ꯀꯈꯜ ꯂꯩꯔꯝꯃꯦ
ꯎꯝ
ꯑꯗꯩ ꯂꯪꯊꯣꯛꯔꯩ ꯅꯨꯡꯉꯥꯏꯇꯕꯁꯦ ꯋꯥꯅ ꯏꯃꯥꯟꯅꯕꯤ ꯀꯥꯔꯒ ꯇꯧꯕꯤꯔꯒ
ꯃꯤ ꯕꯣꯔꯥꯗꯒ ꯍꯦꯛꯄ ꯌꯥꯝ ꯆꯠꯅꯕꯅꯦꯍꯦ
ꯇꯧꯔꯤꯃꯦ ꯆꯍꯨꯝ ꯆꯥꯝ--ꯃꯔꯤ ꯆꯥꯝꯃꯉꯥ ꯍꯦꯛꯇ ꯍꯦꯛꯛꯇꯠꯂꯒꯗꯣ
ꯑꯗꯨꯒ ꯋꯥꯠꯁꯥꯏ ꯍꯦꯟꯗꯦꯜ ꯂꯒꯥ ꯌꯣꯟꯕ ꯑꯃꯨꯛ ꯂꯥꯛꯇꯣꯏ
ꯎꯝ ꯍꯥꯕꯥ ꯇꯥꯡꯗ
ꯇꯧꯗ꯭ꯔꯣ ꯍꯣꯏ ꯑꯁ ꯑꯆꯥꯥꯔꯁ ꯁꯦꯝꯃꯥꯒꯥ ꯑꯃꯨꯛ ꯀꯥ ꯀꯥꯗ ꯆꯪꯉ ꯃꯨꯛ ꯌꯣꯟꯕ ꯂꯥꯛ ꯍꯥ ꯍꯥ ꯍꯥ
ꯖꯗꯦ ꯌꯥꯝ ꯍꯩꯁꯤꯡꯅ ꯇꯥꯟꯅꯔꯦꯕ
ꯍꯣꯏ ꯁꯦꯜꯁꯦ ꯅꯍꯋꯥꯏ ꯑꯩꯈꯣꯏꯅ ꯁꯤꯂꯣꯡꯗ ꯀꯔꯦ
ꯑ ꯍꯩꯅꯤꯡ--ꯁꯨ ꯄꯥꯝꯕꯤ ꯐꯅ ꯑꯆꯧꯕ ꯑꯗꯨꯝ ꯍꯧꯋꯦꯕꯀꯣ ꯗꯒꯤ ꯀꯩꯅꯣꯁꯨ ꯑꯥ ꯃꯩꯇꯩ ꯒꯤ ꯆꯣꯔꯣꯐꯣꯟ--ꯁꯨ ꯑꯗꯨꯝ ꯍꯥꯎꯋꯦꯕ ꯁꯤ ꯏꯦꯝ ꯌꯨꯝ ꯃꯅꯨꯡꯗ ꯍꯥꯎ--ꯆꯦ
ꯎꯝ ꯆꯣꯔꯐꯣꯟꯗꯤ ꯐꯖꯟꯅ ꯄꯥꯟꯕꯅꯦꯍꯦ
ꯎꯝ ꯆꯣꯔꯣꯐꯣꯟꯒ ꯀꯩꯅꯣꯗꯨꯒ ꯍꯥꯟ ꯃꯤꯅꯥ ꯑꯆꯥꯔ ꯌꯥꯝ ꯁꯦꯝꯅꯩꯁꯦ ꯍꯩꯀ꯭ꯔꯨꯁꯨ ꯁꯦꯝꯃꯝꯗꯣꯏ ꯃꯥꯜꯂ ꯍꯩꯀ꯭ꯔꯨꯁꯨ ꯑꯗꯨꯝ ꯍꯧꯋꯤꯗꯅ
ꯑ ꯍꯧꯕꯅꯦ ꯆꯨꯔꯐꯣꯟꯗꯤ ꯑꯥ ꯀꯩꯅꯣꯒꯤ ꯑꯥ ꯒꯥꯔ꯭ꯜ ꯍꯣꯁꯇꯦꯜ ꯂꯣꯡꯒꯤꯠꯇꯨꯗ ꯐꯖꯟꯅ ꯄꯥꯟꯕꯅꯦ
ꯎꯝ
ꯍꯥꯏꯗꯤ ꯀꯩꯅꯣꯔꯣꯡꯒꯤ ꯃꯅꯨꯡꯂꯣꯝꯒꯤ ꯇꯣ ꯈꯣꯏꯅ ꯍꯥꯟꯅ ꯂꯩꯔꯝꯕ ꯑꯗꯨꯒꯤ ꯂꯝꯕꯤ ꯄꯔꯦꯡꯗꯣ
ꯅꯣꯏꯅ ꯂꯩꯔꯝꯕꯗꯨꯏ ꯃꯃꯥꯡꯗ ꯍꯥꯟꯅ ꯃꯔꯛ ꯑꯃ ꯅꯨꯄꯥ ꯂꯩꯔꯝꯃꯦꯕ ꯎꯝ ꯄꯥ ꯂꯩꯔꯝꯕꯗꯣ ꯍꯟꯗꯛ ꯆꯍꯤ ꯈꯛꯇꯪꯗꯒꯤ ꯅꯨꯄꯤꯃꯨꯛ ꯊꯝꯈꯥꯔꯦꯕ
ꯑꯣ ꯑꯥꯈꯣꯏꯅ ꯂꯩꯀꯥꯟꯗꯗꯤ ꯅꯨꯄꯥ ꯂꯩꯠ ꯇꯕꯅꯦ ꯑꯗꯨꯒꯤ ꯄꯔꯦꯡꯗꯣꯀꯣ ꯐꯖꯟꯅ ꯄꯥꯟꯕꯅꯦꯕ ꯆꯣꯔꯐꯣꯟ
ꯎꯝ
ꯈꯣꯏꯅ ꯉꯍꯋꯥꯏ ꯁꯤꯂꯣꯡꯗ ꯂꯩꯀꯥꯟꯗꯁꯨ ꯀꯣ ꯃꯤꯃꯤ ꯁꯤꯡꯖꯨꯒꯥꯁꯦ ꯃꯣꯏ ꯁꯨꯔꯥ ꯁꯨꯔꯥ ꯆꯥꯔꯒꯁꯦ ꯁꯦꯝꯃ ꯁꯦꯝꯃ ꯒ ꯑꯥ ꯀꯣꯂꯦꯖꯀꯤ ꯀ꯭ꯂꯥꯁ ꯃꯅꯨꯡꯁꯤꯗ ꯌꯣꯟꯕ ꯂꯥꯛꯇꯣꯏꯅꯤ
ꯎꯝ ꯑꯗꯨ ꯍꯣꯏ ꯇꯟꯗꯗꯅ ꯇꯧꯖꯩꯅꯦꯗ ꯗꯨꯞꯄꯗꯥꯒꯤ ꯄꯩꯁꯥ
ꯍꯣꯏ ꯗꯨꯕꯨꯗꯤ ꯑꯗꯨ ꯁꯨꯝ ꯑꯥ ꯍꯩꯖꯤꯡ ꯐꯥꯔꯒ ꯆꯥꯔꯗꯤ ꯐꯩꯗꯅ ꯀꯣ ꯃꯣꯏꯁꯨ ꯑꯗ ꯍꯦꯛ ꯀꯩꯅꯣ ꯇꯧꯕꯒ ꯃꯣꯏꯗꯤ ꯄꯪ ꯍꯦꯛꯇ ꯍꯦꯛꯛꯇꯠꯄꯅꯦꯕ
ꯎꯝ
ꯅꯨꯡꯉꯥꯏꯇꯦꯗꯅ ꯑꯗꯨꯗꯤ
ꯎꯝ
ꯀꯩ ꯏꯟꯖꯥꯡ ꯆꯥꯔꯕ ꯅꯪꯗꯤ ꯉꯁꯤꯒꯤ
ꯏꯔꯣꯜꯂꯦ ꯌꯦꯔꯨꯝ ꯇꯥꯥꯎꯕꯃꯒ ꯆꯥꯔꯦ ꯑꯗꯨꯒ ꯆꯥꯜꯂꯦ
ꯑꯃꯅ ꯕꯣꯔꯥꯒ
ꯎꯝ ꯍꯜꯂꯛꯑꯒ ꯑꯃꯨꯛ
ꯏꯔꯣꯝꯕꯒ ꯕꯣꯔꯥꯒ ꯎꯝ
ꯉꯁꯥꯏ ꯍꯦꯛꯂꯛꯄ ꯍꯩꯅꯧꯗꯣ ꯑꯁ ꯌꯥꯝꯃꯦ
ꯍꯣꯁꯇꯦꯜ ꯂꯩꯗꯣ
ꯆꯥꯛꯇꯣꯉꯣ ꯀꯩꯅꯣꯇꯣꯏꯅꯦ ꯍꯧꯖꯤꯛꯁꯦ ꯑꯁꯦꯡꯕꯩꯗꯤ ꯀꯥꯂꯦꯟ ꯁꯨꯇꯤ ꯃꯅꯨꯡꯗꯤ ꯑꯣꯏꯕꯅꯦꯕꯀꯣ ꯑꯗꯨꯗ ꯃꯤ ꯑꯇꯩ ꯍꯣꯁ ꯍꯣꯁꯇꯜꯒꯤꯗꯤ ꯆꯥꯛꯄꯤꯗꯦꯕ
ꯎꯝ
ꯑꯗꯨꯗꯅꯕ
ꯎꯝ
ꯄꯤꯒ ꯑꯃ ꯅꯠꯇ꯭ꯔꯥ ꯉꯁꯤ ꯗꯒꯤꯅ ꯑꯃꯨꯛ ꯇꯥꯡ ꯇꯔꯨꯛꯐꯥꯎꯁꯦ ꯈꯛꯇꯪ ꯑꯃꯨꯛ ꯐꯔꯛ ꯇꯥꯅ ꯊꯛꯈꯥꯏꯁꯨ ꯅꯠꯇꯕꯤꯗ ꯄꯤꯔꯣꯏꯅ ꯉꯔꯥꯡ ꯒ꯭ꯔꯨꯞꯇ ꯑꯃꯨꯛ ꯍꯥꯏꯔꯛꯄꯥ ꯑꯗ ꯀꯒꯤꯅꯣ ꯈꯪꯗꯦ ꯇꯥꯡ ꯇꯔꯨꯛ ꯐꯛ ꯈꯛꯇꯪ ꯐꯔꯛ ꯇꯥꯅ ꯍꯥꯏꯗꯤ ꯃꯤ ꯃꯌꯥꯝꯅ ꯄꯤꯅꯗꯕ ꯀꯥꯟꯗꯨꯗꯗꯤ ꯀꯩꯅꯣꯝ ꯇꯧꯕ ꯑꯗꯨꯝ ꯄꯤꯕ ꯑꯗꯨꯒ ꯉꯁꯤꯗꯩꯅ ꯇꯥꯡ ꯇꯔꯨꯛ ꯐꯥꯎꯛꯇꯪ ꯄꯤꯔꯣꯏꯅ ꯑꯃꯨꯛ ꯉꯔꯥꯡ ꯍꯥꯏꯔꯛꯄꯗꯨꯗ ꯁꯨꯝ ꯁꯥꯎꯅꯕ ꯌꯥꯎꯋꯦꯕ ꯍꯥꯏꯗꯤ ꯀꯩꯒꯤꯅꯣ ꯌꯥꯝ ꯍꯥꯏꯗꯤ ꯁꯨꯝ ꯆꯥꯛꯄꯤꯔꯣꯏ ꯈꯣꯠꯂꯣꯏ ꯍꯥꯏꯕꯖꯦ ꯀꯩꯝꯇ ꯂꯩꯇꯕ ꯃꯤꯗꯗꯤ ꯂꯣꯏꯅ ꯂꯥꯡꯗꯣꯏꯅꯤꯗꯅ ꯃꯀꯣꯛꯇꯒꯤ ꯇꯧꯅꯒꯤꯝ ꯑꯩꯕꯨꯗꯤ ꯑꯗꯨꯝ ꯊꯣꯡꯉ ꯂꯩꯔꯛꯑꯃꯤꯅ ꯆꯦꯡ ꯆꯥꯛ ꯂꯩꯕ
ꯃꯤ ꯑꯗꯨꯅ ꯑꯗꯨꯝ ꯆꯥꯕ ꯃꯤꯖꯨ ꯌꯥꯎꯔꯤꯅꯤꯗꯣ
ꯎꯝ
ꯒꯖꯟꯖꯥꯟꯅꯤꯗꯅ ꯑꯗꯣ ꯍꯞꯇꯥꯥꯃꯨꯛ ꯅꯨꯃꯤꯠ ꯃꯉꯥ ꯇꯔꯨꯛꯅꯤꯗꯨꯒꯤ ꯑꯃꯨꯛ ꯄꯣꯠ ꯆꯩꯩ ꯂꯥꯡꯕꯗꯗꯤ
ꯑꯗꯩ ꯊꯣꯡꯅꯕ ꯊꯥꯛꯅꯕ ꯂꯩꯇꯕ ꯃꯤ ꯌꯥꯎꯋꯤꯗꯅꯀꯣ
ꯍꯣꯏ ꯑꯗꯨꯅꯤ
ꯅꯣꯡꯐꯗꯣꯛ ꯃꯤꯉꯣꯟꯗ ꯑꯗꯩ ꯋꯥꯏꯔ ꯊꯣꯡꯕꯖꯨ ꯅꯨꯡꯇꯤꯒꯤ ꯁꯨꯝ ꯋꯥꯏꯒꯦ ꯍꯥꯏꯔꯗꯤ ꯍꯔꯥꯎꯕꯒ ꯅꯠꯇꯦ
ꯇꯧꯔꯣꯏꯖꯨ ꯑꯗꯨꯝ ꯌꯥꯕꯅꯦ
ꯑꯗꯨꯅꯤ
ꯅꯍꯥꯟꯋꯥꯏ ꯑꯈꯣꯏꯅ ꯁꯤꯂꯣꯡꯗ ꯂꯩ ꯀꯥꯟꯗꯖꯨ ꯑꯁ ꯑꯦꯛꯖꯥꯝ ꯂꯩꯌꯦꯅ ꯀꯩꯅꯣ ꯁꯨꯇꯤ ꯃꯅꯨꯡꯗ ꯈꯔ ꯉꯥꯟꯅ ꯆꯠꯂꯨꯕꯕꯨ ꯂꯩꯍꯟꯗꯗꯅ ꯀꯔꯥꯏꯗꯩ ꯏꯃꯥꯟꯅꯕꯤꯒꯤ ꯃꯕꯨꯡ ꯖꯤꯡꯒꯤ ꯑꯥ ꯍꯦꯠ ꯀ꯭ꯋꯥꯔꯇꯔꯗ ꯆꯠꯂꯒ ꯍꯞꯇꯥꯃꯨꯛ ꯂꯩꯔꯨꯏ ꯆꯥꯛ ꯑꯗꯨꯗꯩ ꯑꯃꯨꯛ ꯍꯜꯂꯛꯑꯒ ꯍꯞꯇꯥꯗꯣ ꯍꯜꯂꯛꯑꯒ ꯍꯣꯁꯇꯦꯜ ꯍꯥꯡꯉꯦꯅ ꯑꯃꯨꯛ ꯆꯪꯉꯦ ꯆꯪꯀꯥꯟꯗꯨꯗ ꯑꯃꯨꯛ ꯆꯥꯛꯁꯨ ꯄꯤꯗꯦ ꯏꯁꯤꯡꯖꯨ ꯄꯤꯗꯦ ꯊꯃꯣꯏ ꯀꯟꯒ꯭ꯔꯖꯥꯅꯤ ꯃꯣꯏ
ꯎꯝ
ꯏꯁꯤꯡ ꯌꯥꯕꯒ ꯆꯠꯂꯤ ꯄꯣꯠꯅꯤ ꯃꯣꯏ ꯑꯗꯨꯅꯦ ꯍꯥꯏꯗꯤ ꯆꯥꯛ ꯄꯤꯗꯕꯗꯤ ꯑꯃꯔꯣꯝ ꯐꯔꯦ ꯏꯁꯤꯡꯒ ꯄꯤꯗꯕꯗꯨꯗꯤ ꯆꯥꯛꯁꯨ ꯄꯤꯗꯦ ꯏꯁꯤꯡꯁꯨ ꯄꯤꯗꯦ ꯑꯇꯣꯞꯄ ꯃꯣꯏꯒꯤ ꯑ ꯈꯨꯟꯒꯤ ꯀꯩꯅꯣ ꯂꯩꯕꯗꯨꯗꯒ ꯏꯁꯤꯡ ꯌꯥꯕꯒ ꯆꯠꯂꯤ ꯄꯣꯠꯅꯤ ꯕꯣꯇꯜ ꯃꯌꯥꯝ ꯀꯩꯅꯣ ꯇꯧꯔ ꯈꯣꯠꯂꯒ
ꯃꯣꯏ ꯑꯥꯗ ꯂꯔꯝꯕꯒ ꯃꯦꯁ ꯐꯤ ꯀꯩꯀꯗꯤ ꯃꯄꯥ ꯀꯌꯥ ꯀꯌꯥꯒ ꯊꯤꯒꯦ
ꯌꯥꯝꯃꯦ ꯑꯗꯨ ꯕ꯭ꯔꯦꯛꯐꯥꯁ ꯀꯩ ꯀꯩꯗꯤ ꯑꯝꯇ ꯌꯥꯎꯗꯦꯀꯣ ꯆꯨꯝꯅꯒꯤ ꯆꯥꯛ ꯌꯦꯟꯖꯥꯡꯁꯦ ꯑꯌꯨꯛꯀꯤ ꯅꯨꯡꯗꯥꯡꯒꯤ ꯁꯤꯖꯦ ꯑꯗꯨꯒ ꯏꯁꯤꯡ ꯏꯁꯤꯡ ꯃꯥꯏꯁꯤꯡ ꯍꯣꯏ ꯍꯣꯁꯇꯦꯜꯒꯤ ꯄꯨꯂꯞ ꯍꯥꯏꯗꯤ ꯕ꯭ꯔꯦꯛꯐꯥꯁꯀꯤ ꯌꯥꯎꯗꯕꯤꯗ ꯄꯥ ꯂꯤꯁꯤꯡ ꯃꯉꯥ ꯇꯔꯨꯛ ꯑꯗꯨꯃꯥꯏꯅ ꯈꯣꯏ ꯃꯤ ꯈꯔ ꯌꯥꯝꯕꯅ ꯍꯣꯏ ꯑꯗꯨꯒ ꯍꯧ ꯀꯩꯅꯣꯁꯨ ꯃꯤ ꯌꯥꯝꯗꯕꯤꯗ ꯈꯣꯏꯒꯤ ꯔꯨꯝꯒ ꯈꯔ ꯍꯦꯟꯅ ꯅꯥꯟꯕ ꯀꯣ ꯑ ꯑꯗꯨꯒꯨꯝꯕ ꯀꯩꯅꯣꯗꯨꯗꯗꯤ ꯃꯇꯝꯗꯨꯗꯁꯨ ꯃꯤꯒ ꯌꯥꯝ ꯍꯣꯁ ꯇꯦꯜ ꯑꯣꯏꯅ ꯄꯨꯂꯞ ꯇꯧꯒꯤꯕ ꯅꯠꯇꯕ ꯑꯈꯣꯏꯒꯤꯗꯨꯅ ꯑꯃꯨꯛ ꯕ꯭ꯂꯣꯛ ꯑꯣꯏꯅ ꯇꯧꯔꯒ ꯄꯨꯔꯥ ꯀꯩꯅꯣ ꯕꯤꯜꯗꯤꯡꯅꯦꯕꯀꯣ ꯍꯥꯏꯗꯤ ꯑꯗꯨꯒꯤꯅꯦꯕ ꯄꯩꯁꯥꯗꯣ ꯈꯔ ꯇꯥꯔꯤꯗꯨꯅ ꯍꯥꯏꯕꯗꯤ ꯍꯣꯁꯇꯦꯜ ꯑꯣꯏꯅ ꯌꯥꯝ ꯆꯥꯎꯅ ꯇꯧꯒꯤꯕꯒꯤ ꯑꯗꯨꯒ ꯆꯥꯛ ꯌꯦꯟꯁꯥꯡ ꯈꯔ ꯈ ꯍꯦꯟꯅ ꯍꯥꯎꯕ ꯃꯤ ꯇꯔꯥꯃꯉꯥ ꯀꯨꯟꯒ ꯈꯇꯪ ꯇꯧꯕ ꯀꯥꯡꯕꯨꯗꯣ ꯑꯗꯨꯗꯤ ꯇꯔꯦꯠ ꯊꯤꯕ ꯌꯥꯎ ꯅꯤꯄꯥꯟ ꯊꯤꯕ ꯌꯥꯎ ꯑꯗꯨꯃꯥꯏꯅ ꯇꯧꯕ ꯌꯥꯎꯋꯦ ꯍꯧꯖꯤꯛꯇꯤ ꯐꯅ ꯌꯥꯝ ꯊꯤꯔꯝꯃꯅꯤ ꯀꯨꯏꯔꯛꯑꯕꯅꯤꯅ ꯂꯩꯕꯝꯗꯣ
ꯃꯩ ꯆꯠꯂꯦꯅꯦ ꯑꯗꯨꯗꯤ ꯄꯩꯁꯥꯗꯤꯀꯣ ꯑꯩꯅ ꯍꯥꯏꯅꯃ ꯅꯣꯏꯒꯤ ꯀꯣꯂꯦꯖ ꯃꯅꯨꯡꯗꯨꯗ
ꯑ ꯀꯣꯂꯦꯖ ꯍꯣꯁꯇꯦꯜꯗꯗꯤ ꯄꯥꯛꯅ ꯂꯩꯅꯗꯦꯗ ꯃꯤ ꯑꯝꯇ
ꯎꯝ
ꯍꯥꯏꯗꯤ ꯊꯋꯣꯏꯅ ꯑꯌꯥꯝꯕꯅꯅꯦ ꯂꯩꯅ ꯇꯦꯕ ꯂꯩꯔꯝꯃꯒꯁꯨ ꯊꯣꯛꯅꯔꯛꯑꯦꯕ
ꯎꯝ ꯀꯣꯂꯦꯁ ꯃꯅꯨꯡꯗ ꯂꯥꯏꯔꯤꯛ‌ꯇꯝꯕ ꯍꯣꯡꯕꯔꯥ ꯁꯤꯅꯤ ꯑꯩꯅ ꯍꯪꯉꯤ
ꯑꯗꯨ ꯌꯥꯝ ꯀꯟꯅ ꯑꯝꯍꯥꯗꯤ ꯑꯗꯨꯝ ꯇꯥꯕ꯭ꯔꯥ ꯈꯪꯗꯦꯁꯨ ꯆꯞ ꯆꯥꯕꯁꯦ ꯑꯌꯥꯝꯕꯅꯗꯤ ꯑ ꯀꯩꯅꯣ ꯁꯥꯏꯗꯠꯇ ꯂꯣꯏꯅ ꯂꯩꯅꯕꯅꯤꯅ
ꯎꯝ
ꯃꯉꯥ ꯃꯉꯥ ꯆꯥꯝꯃꯉꯥ ꯑꯗꯨꯃꯥꯏꯅ ꯊꯤꯒꯤꯕꯅꯦ ꯈꯣꯏꯗꯨꯗ ꯍꯣꯏ ꯀꯩꯅꯣꯝꯕꯨꯗꯤ ꯑ ꯑꯦꯟꯖꯥꯡꯕꯨꯗꯤ ꯗꯤ ꯑꯦꯟꯁꯥꯡ ꯍꯥꯏꯔꯤꯖꯦ ꯍꯣꯏ ꯈꯣꯏꯅ ꯑ ꯀꯩꯅꯣ ꯑꯈꯣꯏꯒꯤ ꯃꯑꯣꯡꯗ ꯊꯣꯡꯗꯕꯒꯤ ꯍꯥꯎꯖꯗꯕꯅꯤꯀꯣ ꯑꯗꯣ ꯀꯩꯅꯣ ꯁ ꯅꯨꯃꯤꯠꯇꯨꯃ ꯌꯦꯔꯨꯝ ꯅꯠꯇ꯭ꯔꯒ ꯑꯣꯛ ꯄꯤꯔꯅꯤ ꯑꯣꯛ ꯆꯥꯗꯕ ꯃꯤꯅ ꯌꯦꯔꯨꯝ ꯅꯠꯇ꯭ꯔꯒ ꯄꯅꯤꯔ ꯂꯧꯕ ꯌꯥꯏ ꯑꯗꯨꯒ ꯑ ꯊꯥꯡꯖ ꯅꯨꯃꯤꯠꯇꯅ ꯉꯥ ꯑꯗꯒꯤ ꯅꯣꯡꯃꯥꯏꯖꯤꯡ ꯅꯨꯃꯤꯠꯇꯅ ꯌꯦꯟ ꯑꯗꯨꯃꯥꯏꯅ ꯍꯞꯇꯥ ꯑꯝꯗ ꯑꯍꯨꯝꯂꯛꯁꯦ ꯑꯩꯈꯣꯏꯒꯤ ꯏꯟꯖꯥꯡ ꯈꯔ ꯍꯥꯎꯕꯁꯦ ꯑꯗꯨꯃꯥꯏꯅ ꯑꯍꯨꯝꯂꯛ ꯑꯃ ꯄꯤꯌꯦ
ꯑ
ꯉꯥꯗꯨꯅ ꯑꯇꯥꯎꯕ ꯑꯣꯏꯅ ꯃꯇꯨꯝ ꯃꯇꯨꯝ ꯑꯗꯨꯃꯥꯏꯅ ꯇꯧꯔꯒ ꯑꯗꯨ ꯌꯦꯟ ꯊꯣꯡꯕ ꯀꯥꯗꯤꯉꯣ ꯑꯩꯈꯣꯏꯒꯤ ꯁ꯭ꯋꯥꯏꯗ ꯑꯣꯏꯔꯗꯤ ꯑ ꯑꯗꯨꯅꯦ ꯑꯗꯥꯅꯤꯒ ꯅꯣꯛꯅꯔꯝꯅꯦ ꯁꯨꯞꯅꯒꯤ ꯌꯦꯟ ꯊꯨꯡꯕꯒꯥꯏꯖꯦ ꯃꯇꯨꯝ ꯑꯅꯤꯅꯤ ꯑꯍꯨꯝ ꯑꯍꯨꯝ ꯈ ꯇꯅꯤꯀꯣ ꯍꯥꯞꯄꯤꯖꯦ
ꯑꯣ ꯑꯗꯨ ꯄꯩꯁꯥꯗꯨꯒꯗꯤ ꯀꯃꯥꯏ ꯇꯧꯗ꯭ꯔꯦꯅꯦ
ꯎꯝ ꯑꯗꯣ ꯍꯣꯡꯕꯨ ꯍꯣꯡꯉꯤꯅꯦ ꯏꯕꯦꯝꯃ ꯍꯣꯁꯇꯦꯜ ꯂꯩꯔꯤ ꯃꯌꯥꯝꯗꯨꯗꯒꯤ ꯑꯩꯈꯣꯏꯒꯤ ꯍꯣꯁꯇꯦꯜꯗꯣ ꯑꯗꯨꯅ ꯍꯥꯏꯕꯗꯤ ꯃꯌꯥꯝꯒꯤ ꯁꯦꯟꯇꯔꯁꯨ ꯑꯣꯏꯔꯦ ꯑꯗꯨꯗꯨꯒ ꯀ ꯌꯥꯝ ꯆꯥꯎ ꯑꯗꯥꯏ ꯑꯦꯔꯤꯌꯥ ꯑꯀꯣꯏꯕꯗꯗꯤ ꯍꯣꯁꯇꯦꯜ ꯀꯣꯂꯦꯖ ꯃꯌꯥꯝꯒꯤ ꯄꯨꯜꯂꯞ ꯂꯩꯕꯝꯅꯤꯅ ꯍꯥꯏꯗꯤ ꯕ꯭ꯂꯣꯛ ꯑꯅꯤ ꯑꯣꯏꯔꯒ ꯌꯥꯝ ꯆꯥꯎꯋꯦꯕ ꯍꯣꯁꯇꯦꯜꯗꯣ ꯑꯗꯨꯗꯨꯅ ꯍꯥꯏꯗꯤ ꯑꯗꯨꯅ ꯈꯤ ꯈꯤꯇꯪ ꯍꯣꯡꯉꯤꯅꯦꯕ ꯍꯥꯏꯕꯗꯤ ꯑ ꯏꯁꯤꯡ ꯈꯤꯇꯪ ꯋꯥꯕ ꯑꯗꯒꯤ ꯇꯣꯏꯂꯦꯠ ꯕꯥꯠꯔꯨꯝ ꯑꯦꯇꯦꯁ ꯇꯧꯗꯕꯗꯣ ꯑꯗꯨꯗꯨꯒꯤ ꯈꯤꯇꯪ ꯍꯣꯡꯉꯤꯅꯦꯕ ꯑꯇꯩ ꯌꯨꯝꯗꯧꯅ ꯀꯩꯗꯧꯅ ꯂꯩꯕ ꯀꯥꯡꯕꯨꯗꯨꯗꯤ ꯑꯗꯨꯝ ꯃꯇꯝꯗꯨꯗ ꯇꯔꯦꯠ ꯅꯤꯄꯥꯜꯁꯦ ꯑꯗꯨꯝ ꯊꯤꯔꯕꯅꯦꯕ
ꯎꯝ
ꯍꯧꯖꯤꯛꯇꯤ ꯍꯦꯜꯂꯝꯃꯅꯤ ꯍꯥꯏꯗꯤ ꯄꯣꯠ ꯆꯩꯁꯨ ꯇꯥꯡꯉꯦꯗꯅꯀꯣ ꯆꯥꯅ ꯊꯛꯅꯕ ꯑꯣꯏꯔꯣ ꯀꯩ ꯑꯣꯏꯔꯣ ꯃꯇꯝꯗꯨꯒ ꯍꯥꯏꯔꯨꯔꯗꯤ ꯈꯔꯗꯤ ꯑꯗꯨꯅ ꯍꯦꯜꯂꯝꯃꯅꯤ ꯑꯗꯣ ꯕꯔꯥꯅ ꯑꯃꯨꯛꯀ ꯍꯦꯟꯅ ꯕꯔꯥꯖꯦ ꯑꯩꯈꯣꯏ ꯁꯤꯗꯕꯨ ꯈꯔ ꯍꯣꯡꯕꯒꯤ ꯋꯥꯅꯦꯕꯀꯣ ꯑꯥꯗꯗꯤ ꯍꯥꯏꯗꯤ ꯃꯣꯏ ꯑꯩꯈꯣꯏꯒꯤ ꯆꯥꯛꯈꯨꯝ ꯀꯩꯀꯥ ꯌꯥꯎꯕꯤ ꯈꯣꯠꯄꯤ ꯅꯥꯥꯟ ꯅꯥꯟꯅ ꯌꯨꯝ ꯑꯃ ꯑꯣꯏꯅ ꯂꯧꯅꯕꯅꯤꯅ ꯀꯥ ꯑꯍꯨꯝ ꯃꯔꯤ ꯑꯍꯨꯝ ꯃꯔꯤ ꯇꯧꯔꯒ ꯇꯧꯕꯅꯤ ꯂꯤꯁꯤꯡ ꯇꯔꯥꯡꯉꯥ ꯀꯨꯟ ꯍꯦꯛꯇ ꯌꯧꯅꯩꯌꯦꯕꯀꯣ ꯑꯗ ꯍꯣꯏ ꯃꯤ ꯑꯩꯈꯣꯏꯅ ꯃꯤ ꯄꯨꯟꯖꯜꯂꯒ ꯃꯔꯤ ꯃꯉꯥ ꯂꯩꯃꯤꯟꯅꯒꯦ ꯍꯥꯏꯔꯁꯨ ꯂꯤꯁꯤꯡ ꯃꯉꯥ ꯇꯔꯨꯛ ꯃꯉꯥ ꯇꯔꯨꯛꯇꯤ ꯑꯗꯨꯝ ꯇꯥꯗ꯭ꯔꯅꯦ ꯑꯗꯃꯨꯛ ꯃꯩ ꯏꯁꯤꯡꯒꯤ ꯌꯧꯔꯛꯑꯦꯅ ꯈꯜꯂꯣ ꯆꯥꯕ ꯊꯛꯄꯒꯤ ꯑꯗꯨꯝ ꯇꯧꯔꯛꯑꯁꯨ ꯍꯥꯏꯗꯤ ꯍꯣꯁꯇꯦꯜꯗ ꯂꯩꯈꯤꯕꯅ ꯑꯃꯨꯛ ꯐꯕ ꯑꯃ ꯂꯥꯛꯇ꯭ꯔꯅꯦ
ꯎꯝ
ꯑꯗꯨꯃꯥꯏ ꯇꯧꯕꯗꯣ ꯕꯔꯥꯗꯗꯤ
ꯎꯝ
ꯕꯔꯥꯖꯨ ꯇꯥꯡꯉꯦ ꯐꯖꯅ
ꯎꯝ ꯊꯝ